ꯑꯣ ꯇꯥꯔꯦ ꯇꯥꯔꯦ
ꯑꯣ
ꯅꯪꯗꯤ ꯀꯩꯇꯧꯔꯤꯅꯣ ꯍꯧꯖꯤꯛꯇꯤ
ꯆꯞ ꯃꯥꯟꯅꯩꯗ ꯍꯣꯡꯗ꯭ꯔꯤꯗ
ꯎꯝ ꯑꯗꯣ ꯑꯩꯁꯨ ꯑꯗꯨꯝ ꯍꯤꯞꯂꯒ ꯂꯩ ꯉꯍꯥ ꯂꯩꯔꯗꯤ ꯇꯨꯝꯈ꯭ꯔ ꯇꯜꯂꯦ ꯇꯨꯡꯅꯤꯡꯕ ꯍꯧꯈ꯭ꯔꯦ ꯑꯃꯨꯛ ꯕꯣꯏ ꯌꯦꯛꯁꯦ ꯈꯟꯕꯅꯦꯕ ꯏ ꯑꯔꯖꯦꯟꯇꯤꯅꯥꯒꯤꯗꯣ ꯑꯃꯨꯛ ꯇꯜꯂꯛꯄ ꯑꯥꯔꯖꯦꯟꯇꯤꯅꯥꯒꯤ ꯃꯁꯛꯁꯤꯡꯗꯨ ꯌꯦꯡꯅꯤꯡꯗꯦꯃꯤ ꯀꯩꯅꯣ ꯈꯪꯗꯦꯅꯦ
ꯆꯥꯛ ꯆꯥꯗꯕꯤꯗ ꯇꯨꯝꯅꯤꯡꯉꯦ ꯍꯥꯏꯔꯣ
ꯍꯣꯏ ꯆꯥꯛꯄꯨꯗꯤ ꯍꯌꯦꯡ ꯍꯣꯏ ꯉꯟꯅ ꯍꯧꯒꯠꯂꯒ ꯕꯔ꯭ꯦꯛꯐꯥꯁ
ꯎꯝ ꯀꯅꯥꯅ ꯂꯩꯕ꯭ꯔꯥ
ꯍꯥꯥ
ꯅꯣꯏ ꯃꯤ ꯀꯌꯥ ꯂꯩꯒꯦ
ꯃꯤ ꯌꯥꯝ ꯂꯩꯌꯦ ꯃꯣꯏꯗꯤ ꯌꯦꯡꯅꯒꯅꯤ ꯍꯥ
ꯅꯊꯟꯇ ꯂꯩꯕ ꯃꯥꯜꯂꯤꯗ ꯅꯪꯗꯤ
ꯅꯠꯇꯦꯍꯦ ꯏꯊꯟꯗ ꯂꯩꯔ ꯂꯩꯇꯦ ꯆꯥꯛ ꯊꯣꯡꯕꯒ ꯐꯖ ꯖꯅ ꯍꯩꯇ꯭ꯔꯤꯉꯩꯗ ꯏꯊꯟꯇꯒ ꯂꯩꯔꯗꯤ ꯋꯥ ꯑꯍꯨꯝ ꯂꯣꯏꯔꯅꯤ ꯁꯤꯔꯅꯤ ꯗꯥꯜ ꯆꯝꯐꯨꯠ ꯈꯇꯪ ꯆꯥꯔꯒ ꯁꯤꯈꯔ꯭ꯅꯤ ꯇꯥꯕꯔꯥ
ꯎꯝꯨ ꯇꯥꯏ ꯇꯥꯏ ꯅꯨꯄꯥꯁꯤꯡꯅ ꯐꯥꯖꯅꯤꯀꯣ
ꯀꯩ ꯍꯥꯏꯕ
ꯅꯨꯄꯥꯁꯤꯡꯅ ꯐꯥꯖꯅꯤꯌꯦ
ꯌꯥꯔꯦ ꯃꯣꯏꯙ ꯐꯥꯕꯒ ꯉꯝꯖꯄꯣꯠ ꯅꯠꯇꯦ ꯅꯆꯦ ꯑꯩ ꯀꯟꯅ ꯆꯥꯎꯔꯒ ꯂꯩꯅꯦ
ꯆꯍꯤ ꯆꯍꯤ ꯀꯌꯥ ꯁꯨꯔꯕꯣ
ꯌꯥꯝ ꯁꯨꯈ꯭ꯔꯦ
ꯌꯨꯝ ꯄꯥꯥꯜꯂꯕꯣ
ꯄꯥꯟꯗꯧꯔꯦ ꯀꯨꯏꯗ꯭ꯔꯦ
ꯑꯦꯁ ꯑꯩꯉꯣꯟꯗꯁꯨ ꯍꯥꯏꯔꯛꯑꯣ
ꯍꯣꯏ ꯍꯥꯏꯔꯛꯀꯦ
ꯆꯍꯤ ꯀꯨꯟꯊ꯭ꯔꯥ ꯌꯧ ꯁꯨꯔꯕꯣ
ꯁꯨꯗꯧꯔꯦ ꯑꯗꯣ ꯅꯪꯗꯤ ꯈ꯭ꯔꯤꯁꯃꯥꯁ ꯃꯇꯝꯗ ꯀꯩ ꯀꯩ ꯇꯧꯔꯦ ꯖꯒꯣꯏ ꯇꯧꯕ꯭ꯔꯥ ꯅꯠꯇꯔ ꯏꯁ ꯁꯩꯒꯨꯝꯕ ꯆꯠꯄꯔ ꯈꯔ꯭ꯤꯁꯃꯥꯁꯇ
ꯑꯩ ꯖꯒꯣꯏ ꯇꯧꯗꯦꯗꯤ ꯑꯩꯈꯣꯏꯗꯤ ꯄꯥꯈꯪꯅꯕꯨ ꯖꯒꯣꯏ ꯇꯧꯕ꯭ꯔ ꯍꯩꯅꯕ꯭ꯔꯅꯦ
ꯑꯣ ꯌꯥꯝ ꯍꯩ ꯅꯣꯏꯁꯨ ꯈ꯭ꯔꯤꯁꯃꯥꯁ ꯃꯇꯝꯗ ꯏꯁꯄꯣꯔꯠꯀꯨꯝꯕ ꯂꯩꯕꯗ ꯑꯗꯨꯃꯥꯏ ꯇꯧꯕ꯭ꯔ ꯅꯣꯏꯁꯨ
ꯑꯥ ꯂꯩꯌꯦ
ꯎꯝ ꯌꯥꯝ ꯐꯩꯅꯦ ꯑꯈꯣꯏꯁꯨ ꯂꯩꯌꯦ ꯌꯥꯝ ꯅꯨꯡꯉꯥꯏꯔꯦ ꯑꯗꯨꯒꯨꯝꯕ ꯂꯩꯕꯗꯨ ꯀꯣ ꯌꯥꯝ ꯅꯨꯡꯉꯥꯏꯌꯦ ꯅꯪꯒꯤꯁꯨ ꯅꯨꯡꯉꯥꯏꯔꯝꯅꯤ ꯑꯈꯣꯏꯁꯨ ꯌꯥꯝ ꯅꯨꯡꯉꯥꯏꯌꯦꯕ
ꯎꯝ ꯅꯨꯡꯉꯥꯏꯌꯦ
ꯅꯣꯏꯁꯨ ꯅꯨꯡꯉꯥꯏꯔꯝꯅꯤ ꯍꯥꯏꯅ ꯈꯜꯂꯦ
ꯑꯗꯨꯗꯒꯤ ꯂꯥꯡꯕ ꯈꯣꯠꯄ ꯍꯦꯟꯕ ꯅꯨꯡꯉꯥꯏꯅꯦ
ꯀꯩ ꯍꯥꯏꯕ
ꯑꯗꯨꯗꯅ ꯂꯥꯡꯕ ꯈꯣꯠꯂꯤꯗꯨꯗꯤ
ꯀꯩꯝꯇ ꯇꯥ ꯑ
ꯀꯩꯅꯣ ꯇꯧꯋꯤꯗꯅ ꯏꯁꯄꯣꯔꯠ ꯃꯇꯝꯗꯗꯤ ꯃꯌꯥꯝ ꯄꯨꯜꯂꯒ ꯁꯥꯅꯥꯕꯗꯣ
ꯍꯣꯏ
ꯅꯨꯡꯉꯥꯏꯖꯨ ꯅꯨꯡꯉꯥꯏꯌꯦ ꯂꯥꯡꯁꯨ ꯂꯥꯡꯉꯦ ꯑꯗꯨꯗꯗꯤ ꯑꯗꯨ ꯑꯃꯨꯛ ꯇꯜꯂꯤꯖꯦ ꯃꯁꯥ ꯃꯁꯥꯒꯤ ꯑꯗꯨꯝ ꯁ꯭ꯀꯨꯜ ꯀꯥꯕ ꯆꯠꯄ ꯂꯣꯏ ꯂꯣꯏ ꯑꯃꯨꯛ ꯆꯠꯄꯗ
ꯎꯝ
ꯑꯗꯨ ꯑꯃꯨꯛ ꯇꯜꯂꯤꯅ‌ꯦ ꯃꯤ ꯀꯣꯡ ꯈꯨꯟꯗ ꯃꯤ ꯂꯩꯇ꯭ꯔꯕꯗꯣ ꯑꯃꯨꯛꯀꯥ ꯂꯣꯏꯅ ꯆꯠꯅꯈ꯭ꯔꯕ ꯃꯁꯥ ꯃꯁꯥꯒꯤ ꯊꯕꯛ ꯂꯣꯏꯅ ꯆꯠꯈꯤꯕꯗ
ꯎꯝ
ꯑꯗꯨꯖꯨ ꯂꯩꯗꯅ ꯑꯗꯨꯗꯤ ꯇꯜꯂꯦ ꯑꯩꯗꯤ
ꯑꯣꯏꯔꯝꯅꯦ ꯑꯁ ꯂꯣꯏꯔꯦ ꯀꯩ ꯍꯥꯏꯗ꯭ꯔꯥ ꯑꯩꯈꯣꯏꯗꯤꯀꯣ ꯈ꯭ꯔꯤꯁꯃꯥꯁ ꯁꯨꯇꯝꯗ ꯅꯣꯡ ꯆꯣꯡꯉꯜꯂꯦ ꯀꯩꯅꯣ ꯈꯪꯗꯦ ꯌꯥꯝ ꯇꯗ‌ꯦ ꯌꯥꯝꯅ ꯃꯔꯛ ꯃꯔꯛꯗꯤ ꯁꯣꯏꯗꯦꯕꯀꯣ
ꯎꯝ
ꯑꯗꯨꯝ ꯆꯨꯕ ꯎꯝ ꯇꯣꯏꯅꯗꯤ ꯆꯨꯑꯦ ꯍꯥꯏꯔ ꯍꯥꯏꯔꯁꯨ ꯀꯩ ꯀꯥꯏꯗ꯭ꯔꯦ ꯇꯟꯂꯦ ꯅꯨꯡꯉꯥꯏ ꯅꯨꯡ ꯍꯥꯏꯌꯣ ꯌꯥꯝꯅꯁꯨ ꯆꯥꯎꯌ‌ꯦ ꯅꯠꯇꯦ ꯌꯥꯝꯅꯁꯨ ꯄꯤꯛꯇꯦ ꯅꯨꯡꯉꯥꯏꯌꯦꯗ
ꯀꯌꯥꯃꯨꯛ ꯂꯩꯒꯦ
ꯌꯥꯝꯃꯦ ꯆꯥꯝꯃꯒꯨꯝꯕꯗꯤ ꯍꯦꯜꯂꯝꯅꯤ
ꯏꯁ ꯆꯥꯎꯔꯦ ꯁꯤꯔꯤ
ꯑ‌ꯦ ꯍ‌ꯦ ꯑꯗꯨꯕꯨ ꯆꯥꯎꯋ‌ꯦ ꯍꯥꯏꯗ‌ꯦ ꯍꯧꯖꯤꯛꯀꯥꯟꯗꯤ ꯌꯨꯝ ꯄꯥꯟꯅꯕ ꯑꯗꯨꯝ ꯇꯧꯅ ꯉꯟꯕ ꯃꯤꯗꯣ ꯀꯌꯥꯝ ꯂꯩꯕ ꯍꯧꯖꯤꯛꯇꯤ ꯀꯩꯅꯣ ꯈ꯭ꯔꯤꯁꯃꯥꯁ ꯇꯝꯅ ꯂꯩ ꯑꯣꯏꯔꯁꯨ ꯅꯨꯡꯉꯥꯏꯔꯛꯇ꯭ꯔꯦꯗ ꯑꯉꯥꯡ ꯑꯣꯏꯔꯤꯉꯩꯗꯗꯤ ꯅꯨꯡꯉꯥꯏꯌꯦ
ꯅꯪꯖꯨ ꯌꯨꯝ ꯄꯥꯜꯂ ꯗꯨꯗꯤ ꯅꯪꯁꯨ ꯄꯥꯜꯂ‌ꯦꯗꯅ ꯌꯨꯝ
ꯍꯨꯝ ꯄꯥꯟꯈꯤꯔꯣꯏ
ꯅꯣꯏ ꯊꯦꯡꯖꯅꯤꯀꯣ ꯁꯥꯔꯤ ꯑꯣꯜꯂꯒ ꯁꯥꯔꯤ ꯑꯣꯜꯂꯒ ꯂꯩꯅꯤꯕ
ꯁꯔꯤ ꯑꯣꯟꯕꯗꯨꯅꯤꯅꯦ ꯐꯩꯌꯦ ꯍꯥꯏꯕꯗꯣ ꯀꯔꯤꯔ ꯅꯪꯁꯨ
ꯅꯣꯏ ꯁꯥꯔꯤ ꯑꯣꯜꯂꯒ ꯂꯩꯗꯤ ꯄꯥꯈꯪꯗꯤ ꯁꯤꯠꯂꯔꯣꯏꯅ‌ꯦ
ꯁꯤꯠꯇ꯭ꯔꯖꯨ ꯌꯥꯏ
ꯂꯣꯏꯔꯦꯍꯦ ꯑꯗꯨꯗꯤ ꯄꯥꯈꯪꯁ
ꯍꯣꯏꯅꯦ ꯀꯩꯅꯣꯝꯃ ꯍꯥꯏꯒꯦ ꯈ꯭ꯔꯤꯁꯃꯥꯁ ꯃꯇꯝꯗꯨ ꯀꯣ ꯅꯣꯏꯁꯨ ꯀꯩꯅꯣ ꯇꯧꯕ꯭ꯔꯥ ꯍꯥꯏꯕꯗꯤ ꯍꯩꯒꯨꯝꯕ ꯀꯝꯄꯤꯇꯤꯁꯟ ꯆꯥꯃꯤꯟ ꯆꯥꯕꯗꯣ ꯇꯧꯕ꯭ꯔꯥ
ꯇꯍꯟ ꯗꯛ ꯇꯧꯗ꯭ꯔꯤꯗ
ꯎꯝ ꯑꯣ ꯈ꯭ꯔꯤꯁꯃꯥꯁꯁꯦ ꯔ‌ꯣꯏꯟ ꯉꯥꯎꯐꯩ ꯑꯉꯥꯡ ꯑꯣꯏꯔꯤꯉꯩꯅ ꯍ‌ꯦꯟꯅ ꯅꯨꯡꯉꯥꯏꯀꯣ ꯍꯧꯖꯤꯛ ꯍꯧꯖꯤꯛ ꯒꯤ ꯃꯇꯝꯁꯦ ꯅꯨꯡꯉꯥꯏꯇꯦ
ꯍꯧꯖꯤꯛꯇꯤ ꯅꯨꯡꯉꯥꯏꯇ꯭ꯔꯦ ꯍꯥꯏꯕ ꯇꯥꯔꯦꯗ
ꯍꯣꯏ ꯃꯥꯅꯦ ꯃꯤ ꯂꯣꯏꯅꯃꯛ ꯑꯗꯨꯝ ꯍꯥꯏꯌꯦ ꯅꯪꯒ ꯑꯩꯒ ꯑꯩꯈꯣꯏꯅꯤ ꯈꯛꯇꯪ ꯅꯠꯇꯦ ꯃꯤ ꯑꯌꯥꯝꯕꯗꯤ ꯑꯗꯨꯝ ꯍꯥꯏꯌꯦꯕꯀꯣ ꯍꯥꯏꯔ ꯀꯃꯥꯏ ꯍꯥꯏꯁꯤꯔ ꯀ꯭ꯂꯥꯁ ꯑꯝ ꯊ꯭ꯔꯤ ꯐꯣꯔ ꯐꯥꯏꯚꯒꯨꯝꯕ ꯑꯗꯨꯝ ꯀꯥꯕ ꯀꯥꯟꯗꯣ
ꯎꯝ
ꯑꯉꯥꯡ ꯑꯣꯏꯔꯤꯉꯩꯗ ꯈꯔ ꯅꯨꯡꯉꯥꯏꯌꯦ ꯑꯗꯨꯒ ꯐꯣꯔ ꯑꯩ ꯑꯩꯠꯒꯨꯝꯕꯗꯁꯨ ꯅꯨꯡꯉꯥꯏꯌꯦ ꯍꯥꯏ ꯁ꯭ꯀꯨꯜ ꯀꯥꯕ ꯀꯥꯟꯗ ꯅꯨꯡꯉꯥꯏꯌꯦꯗ ꯅꯨꯡꯉꯥꯏꯅ ꯄꯨꯟꯈꯤꯕꯁꯤꯡꯗꯣ ꯌꯥꯝ ꯍꯟꯗꯛꯇꯤ ꯑꯦ ꯄꯥꯥꯛꯅꯗꯤ ꯄꯨꯟ ꯅꯨꯡꯉꯥꯏꯇꯦ
ꯅꯪ ꯀꯣꯂꯦꯖꯇꯤ ꯀꯥꯕ ꯂꯣꯏꯔꯝꯃꯅꯤꯅꯦ
ꯀꯥꯕꯒꯩꯒꯩꯗꯤ ꯀꯣꯂꯦꯁꯄꯣꯟꯗꯤꯡ ꯊꯝꯃꯦ ꯀꯥꯁꯤꯔ ꯀꯥꯔꯣꯏꯁꯤꯔ ꯈꯪꯗ꯭ꯔꯦ
ꯁꯤꯃꯤꯁ ꯁꯃꯤꯁꯇꯔ ꯀꯌꯥꯔꯣ
ꯑꯅꯤꯈꯛꯇ ꯉꯥꯏꯔꯤꯑꯦ
ꯑꯣ
ꯀꯥꯅꯤꯡꯗ꯭ꯔꯦ ꯄꯩꯁꯥꯒ ꯌꯥꯝꯃꯟꯕꯒꯤ ꯀꯥꯅꯤꯡꯗ꯭ꯔꯦ ꯍꯟꯗꯛꯇꯤꯀꯣ ꯇꯨꯡꯒꯤ ꯃꯇꯥꯡ ꯑꯣꯏꯔꯕꯒꯤꯔ ꯈꯪꯗ꯭ꯔꯦ
ꯍꯥꯟꯅꯥ ꯂꯣꯏꯁꯤꯜꯂꯣ ꯂꯣꯏꯁꯤꯜꯂꯣ ꯍꯥꯟꯅꯥ
ꯄꯤꯕ ꯐꯥꯎ ꯉꯝꯂꯛꯇ꯭ꯔꯦ ꯋꯥꯕꯅ
ꯎꯝ ꯏꯃꯥ ꯃꯄꯥ ꯂꯩꯔꯕꯅꯤꯅ
ꯂꯩꯅ ꯀꯔꯤꯔꯥ ꯅꯪꯁꯨ ꯑꯩꯅ ꯀꯥꯅꯤꯡꯗꯕꯒꯤꯅꯦ
ꯅꯆꯤꯟ ꯅꯆꯥ ꯅꯆꯤꯟ ꯀꯌꯥꯃꯨꯛ ꯂꯩꯒꯦ
ꯌꯥꯝ ꯂꯩꯗ
ꯅꯣꯏꯅꯆꯤꯟ ꯃꯅꯥꯎ ꯃꯅꯥꯎ
ꯌꯥꯝ ꯂꯩꯌꯦ ꯑꯩꯅꯦ ꯑꯉꯥꯡ
ꯅꯪꯅꯥꯀꯩ ꯑꯉꯥꯡꯔꯣ
ꯑꯉꯥꯡꯗꯤ ꯅꯠꯇꯦ ꯌꯨꯝꯗ ꯍꯥꯏꯕꯅꯦ ꯌꯥꯝ ꯂꯩꯔꯤ
ꯅꯪ ꯃꯊꯛꯇ
ꯍꯣꯏ
ꯅꯨꯄꯤ ꯀꯌꯥ ꯅꯨꯄꯥ ꯀꯌꯥ
ꯅꯪꯕꯨꯐꯥꯎ ꯄꯣꯛꯄꯤꯕꯩꯉꯝꯕ ꯅꯨꯄꯤ ꯂꯩ
ꯑꯁ
ꯀꯦꯕꯤꯔꯥ
ꯅꯆꯦ ꯑꯩꯈꯣꯏꯔꯣ
ꯌꯥꯝ ꯂꯩ ꯍꯥꯏꯔꯒ
ꯑꯗꯨ ꯍꯥꯎꯗꯅ ꯅꯨꯄꯤ ꯀꯌꯥ ꯅꯨꯄꯥ ꯀꯌꯥ
ꯍꯥꯏꯅꯤꯡꯗꯦ ꯍꯥꯏꯔꯒ ꯑꯗꯨꯝ ꯍꯪꯉꯦ ꯀꯔꯤꯔ꯭ ꯑꯣ ꯑꯩꯅꯁꯨ ꯑꯣ ꯍꯥꯏꯅꯤꯡꯗꯕꯗꯣ ꯑꯃꯨꯀ ꯍꯪꯕꯤꯔꯅꯨ
ꯎꯝ ꯍꯥꯌꯦꯡꯗꯤ ꯀꯥꯢ ꯆꯠꯀꯅꯤ
ꯍꯌꯦꯡꯁꯦ ꯈꯪꯗ꯭ꯔꯦꯗ ꯀꯩꯝꯇ ꯆꯠꯀꯗꯧꯕ ꯃꯥꯟꯗꯦꯗ ꯑꯦ ꯍꯌꯦꯡ ꯆꯠꯀꯅꯤꯅ ꯀꯔꯤꯔ ꯊꯕꯛ ꯂꯩꯌꯦ
ꯀꯩ ꯊꯥꯕꯛ
ꯅꯆꯦ ꯑꯩꯈꯣꯏꯗꯤꯀꯣ ꯅꯨꯡꯇꯤ ꯅꯨꯡ ꯇꯤꯒꯤ ꯊꯕꯛ ꯆꯠꯆꯕꯗꯣ ꯐ꯭ꯔꯤꯒ ꯂꯩꯅꯤꯡꯗꯕꯗꯣ ꯐ꯭ꯔꯤꯗ ꯂꯩꯔꯒ ꯑꯗꯨꯝ ꯇꯧꯔꯗꯤ ꯍꯛꯆꯥꯡ ꯅꯥꯏꯕ ꯁꯣꯛꯑꯦꯕꯒꯥ
ꯐꯩꯇꯦꯝ
ꯎꯝ ꯎꯝ ꯃꯥꯅꯦ ꯊꯕꯛ ꯀꯟꯅꯁꯨꯕꯥ ꯅꯨꯄꯤꯅꯦ ꯃꯥꯏ ꯃꯈꯥꯗꯕꯒꯤꯅꯦ ꯅꯣꯏ ꯀꯨꯏꯅ ꯐ꯭ꯔꯤꯗ ꯂꯩ ꯀꯩꯗꯧꯕ ꯅꯠꯇꯦꯍꯦ
ꯌꯥꯏꯀꯦ ꯊꯕꯛ ꯁꯨꯅꯤꯡꯗꯦ ꯈꯣꯏ ꯈꯨꯟꯗꯥ ꯀꯣꯏꯌꯨꯝꯗ ꯂꯥꯛꯑꯣ
ꯎꯝ ꯃꯇꯝ ꯃꯇꯝ ꯌꯧꯁꯜꯂꯛꯄ ꯀꯥꯟꯗꯨ ꯃꯥꯏ ꯂꯥꯛꯀꯦ
ꯎꯝ
ꯑꯗꯣ ꯅꯪꯗꯤ ꯎꯝ ꯀꯩꯍꯥꯏꯁꯤꯔ ꯒꯦꯝꯒꯨꯝꯕꯁ ꯅꯥꯗꯕ꯭ꯔꯣ ꯐꯣꯟꯣꯟꯗ
ꯁꯅꯥꯔꯗꯥꯏ
ꯎꯝꯗꯦ
ꯒꯦꯝ ꯑꯩꯗꯤ ꯐꯣꯟꯗ ꯁꯥꯟꯅꯕꯗ ꯏꯟꯇꯔꯦꯁ ꯂꯩꯇꯦ
ꯐꯩꯌꯦ ꯑꯩꯁꯨꯅꯦ ꯑꯗꯨꯝ ꯐꯣꯟꯗ ꯒꯦꯝ ꯁꯥꯟꯅꯕꯁꯤꯡꯗꯣ ꯑꯦ ꯌꯥꯝ ꯇꯜꯂꯦ ꯌꯦꯡꯗ ꯊꯕꯛꯇ ꯇꯛꯎꯗꯅꯀꯣ ꯑꯗꯨꯝ ꯂꯩꯕꯗꯣ ꯑꯩꯗꯤ ꯌꯥꯝ ꯇꯜꯂꯦ ꯚꯖꯤꯒ ꯂꯩꯕꯗꯣ ꯑꯗꯨ ꯑꯗꯨꯅ ꯐꯩꯌꯦ ꯐꯣꯟꯗ ꯑꯗꯨꯝ ꯕꯤꯖꯤ ꯑꯣꯏꯗꯥꯏꯗꯤ ꯇꯜꯂꯦ ꯌꯥꯝ ꯁꯥꯎꯅꯤꯡꯉꯦ
ꯃꯤ ꯈꯔꯗꯤ ꯒꯦꯟꯗ ꯑꯗꯨꯝ ꯉꯥꯎꯔꯒ ꯂꯩꯕꯗꯣ
ꯑꯣ ꯑꯩꯈꯣꯏꯒꯤ ꯏꯃꯥꯟꯅꯕꯤꯁꯤꯡ ꯑꯗꯨꯝ ꯇꯧꯋꯦ ꯑꯩꯅ ꯑꯗꯨꯝ ꯆꯩꯌꯦ ꯍꯥꯏꯗꯤ ꯂꯥꯎꯕ ꯖꯥꯠꯅꯦ ꯂꯥꯎꯕ ꯃꯤ ꯑꯣꯏꯕꯅꯤ ꯍꯥꯏꯗꯤ ꯀꯟꯅ ꯉꯥꯡꯕꯅꯦ ꯉꯁꯤꯗꯤ ꯋꯥꯕꯒꯤ ꯀꯟꯅ ꯉꯥꯡꯉꯗ ꯋꯥꯗ
ꯎꯝ
ꯉꯆꯦꯗꯤ ꯑ ꯋꯥꯏꯑ ꯊꯕꯛ ꯌꯥꯝ ꯁꯨꯔꯦ
ꯅꯣꯏ ꯁꯥꯏꯂꯥꯏ ꯀꯧꯔꯣ
ꯄꯥꯟꯗ ꯑꯣꯔ
ꯅꯣꯏ ꯁꯥꯏ ꯀꯧꯔꯣ ꯅꯣꯏ ꯁꯥꯏ ꯀꯧꯔꯒ ꯃꯣꯂꯤꯁ ꯇꯧꯍꯜꯂꯣ
ꯑꯦ ꯍ ꯌꯥꯅꯤ ꯌꯥꯅꯤ ꯍꯟꯗꯛ ꯍꯟꯗꯛꯀꯤꯗꯤ ꯌꯥꯔꯤꯌꯦꯦ ꯍꯌꯦꯡ ꯋꯥꯏꯅ
ꯍꯤꯡꯉ ꯍꯥꯏꯅ ꯐꯪꯉꯔꯣꯏꯀꯣ
ꯐꯪꯒꯅꯤꯌꯦ ꯐꯪꯗ꯭ꯔꯗꯅ ꯂꯩ ꯑꯗꯨꯗꯤ
ꯎꯝ ꯑꯩꯕꯨ ꯑꯩꯗꯤ ꯍꯧꯖꯤꯛꯅ ꯇꯧꯕꯤꯔꯒꯦ ꯑꯗꯨꯗꯤ
ꯌꯥꯖꯔꯦ ꯌꯥꯖꯔꯦ ꯑꯗꯨꯗꯅ ꯂꯁꯤꯕꯤꯔꯣ ꯋꯥ ꯇ ꯑꯗꯣ ꯆꯥꯛ ꯌꯦꯟꯁꯥꯡ ꯊꯣꯡꯕꯗꯣ ꯎꯇꯤꯒꯨꯝꯕ ꯑꯗꯒꯤ ꯉꯥꯗꯨꯨꯒꯨꯝꯕꯗꯤ ꯊꯣꯡꯕ ꯍꯩꯕ꯭ꯔꯣ
ꯍꯩꯔꯗꯤ ꯀꯩꯅꯣ
ꯍꯩꯔꯝꯒꯅꯤ ꯀꯣꯟ ꯅꯗꯦ
ꯑꯉꯥꯡꯗꯒꯤ ꯂꯣꯏ ꯀꯩꯅꯣ ꯇꯧꯔꯛꯄꯅꯦ ꯑꯩꯈꯣꯏꯗꯤ
ꯑ ꯗꯦ ꯎꯇꯤꯁꯦ ꯌꯥꯝ ꯆꯥꯅꯤꯡꯉꯦ ꯎꯇꯤ ꯌꯥꯝ ꯄꯥꯝꯃꯦ ꯑꯇꯦ
ꯅꯪ ꯊꯣꯡꯕ ꯍꯩꯇꯔꯣ
ꯂꯩꯇ ꯑꯗꯨ ꯀꯅꯦ ꯏꯊꯟꯇ ꯂꯩꯇꯦ ꯍꯥꯏꯔꯒꯦ ꯏꯊꯟꯁꯦ ꯂꯩꯔꯦ ꯌꯥꯔꯦꯗꯤ ꯂꯩꯈ꯭ꯔꯦ ꯆꯥꯛꯦ ꯆꯪ ꯑꯣ ꯃꯒꯄ ꯆꯅꯗ ꯆꯥꯏꯟꯁꯥꯡꯒꯗ ꯍꯥꯏꯗꯥ ꯆꯥꯛꯀ ꯊꯣꯡꯉꯒ ꯐꯖꯅ ꯍꯩ ꯍ ꯆꯥꯃ ꯔꯝ ꯔꯝ ꯑꯣꯏꯃ ꯔ ꯔꯝ ꯍꯗꯦ ꯇꯥꯕꯣ
ꯇꯥꯏ ꯇꯥꯏ
ꯆꯃꯕꯗ ꯄꯔꯦꯡꯒꯨꯝꯕ ꯅꯨꯡꯊꯤꯟ ꯑꯗꯨꯋꯥꯏꯗ ꯆꯥꯒꯦ ꯍꯥꯏꯅ ꯊꯝꯕꯤꯔꯝꯕꯗꯣ ꯑꯗꯨꯝ ꯃꯔꯛ ꯃꯔꯛꯇ ꯅꯝꯃꯦ ꯐ꯭ꯔꯦꯁ ꯀ ꯂꯩꯦ ꯁꯣ ꯏꯔꯤ ꯐꯩꯖꯟꯅ ꯂꯥꯛꯇꯦ ꯑꯗꯣ ꯍꯟꯗꯛꯇꯤ ꯇꯣ ꯃꯣꯠꯂꯦꯗꯣ ꯅꯪꯊꯤꯌꯦ ꯃꯔꯛ ꯃꯔꯛꯇ
ꯎꯝ
ꯑꯗꯨꯗꯤ ꯆꯥꯗꯔꯦ ꯃꯤꯒꯤꯁꯨ ꯀꯣ ꯈꯪꯗꯦ ꯍꯟꯗꯛꯁꯦ ꯃꯤꯟꯒꯤ ꯐꯥꯎ ꯊꯣꯡꯕꯒ ꯀꯣ ꯍꯩꯇꯕ ꯖꯥꯠꯅꯤ ꯑꯩꯁꯦ ꯅꯍꯥꯟꯗꯤ ꯌꯥꯝ ꯍꯩꯌꯦ ꯅꯍꯥꯟꯒꯨꯝꯅ ꯊꯣꯡꯕꯅꯦꯕꯀꯣ ꯁꯨꯡꯍꯥꯎ ꯍꯦꯛ ꯍꯥꯎꯇ ꯋꯥꯏꯅ ꯀꯔꯤꯔꯥ ꯈꯪꯗꯦ
ꯅꯪꯅ ꯇꯟꯅ ꯊꯣꯡꯕꯒꯤꯅꯤ
ꯅꯠꯇꯦ ꯌꯥꯝ ꯆꯥꯅꯤꯡꯔꯒ ꯌꯥꯝ ꯇꯟꯅ ꯊꯣꯡꯕ ꯅꯠꯇꯦ ꯌꯥꯝ ꯆꯥꯅꯤꯡꯔꯒꯀꯣ ꯐꯖꯅ ꯇꯧꯕꯅꯦꯃꯤ ꯀꯩꯅꯣ ꯈꯪꯗꯦ ꯑ ꯑꯩꯅ ꯁꯥꯎꯅꯤꯡꯕꯁꯤꯗꯤꯀꯣ ꯌꯥꯝ ꯆꯥꯛ ꯌꯥꯝ ꯂꯥꯝꯃꯒ ꯊꯣꯡꯉꯒ ꯇꯧꯅꯦ ꯀꯩꯑꯃꯨꯛꯁꯨ ꯍꯧꯗꯕ꯭ꯔꯥ ꯈꯪꯗꯦ ꯑꯩꯈꯣꯏꯁꯦ ꯑꯗꯨꯃꯥꯏꯅ ꯇꯧꯋꯦ ꯌꯥꯝꯅꯀꯣ ꯅꯨꯡꯁꯤꯅ ꯀꯣ ꯑꯗꯨꯗ ꯀꯩ ꯍꯥꯏꯁꯤꯔꯥ ꯅꯨꯡꯉꯥꯏꯅ ꯍꯥꯏꯒꯗ꯭ꯔꯥ ꯑꯗꯨꯝ ꯊꯣꯡꯅꯤꯡꯕ ꯀꯥꯟꯗ ꯊꯣꯡꯉꯒ ꯆꯥꯔꯦ ꯍꯦ ꯀꯥꯏꯗꯒꯤ ꯂꯣꯏꯔꯦ ꯃꯍꯥꯎ ꯁꯤꯗꯤꯕꯀꯣ